ꯍꯂꯣ ꯍꯜꯂꯣ
ꯍꯜꯂꯣ
ꯍꯥꯎ ꯀꯩ ꯇꯧꯔꯤꯅꯣ
ꯎ ꯁꯨꯝ ꯂꯩꯔꯝꯕꯅꯦ
ꯑꯣ ꯊꯥꯄ ꯍꯜꯂꯛꯑꯕꯣ
ꯊꯕꯛ ꯈꯜꯂꯛꯑꯦ
ꯑꯣ ꯑꯣ ꯁꯥꯗ꯭ꯔꯣ ꯅꯣꯡ ꯇꯥꯕ꯭ꯔꯣ ꯅꯣꯡ ꯇꯥꯏꯅ ꯉꯁꯥꯏ ꯍꯥꯏꯌꯦ ꯑꯩꯈꯣꯏꯃꯥ ꯍꯣꯏꯅꯗꯤ
ꯑꯥ ꯅꯣꯡ ꯇꯥꯏꯌꯦꯦ ꯉꯥꯏꯍꯥꯛ ꯂꯦꯞꯈ꯭ꯔꯦꯁꯤꯕꯨꯛꯇꯤ
ꯑꯣ ꯍꯧꯖꯤꯛ ꯀꯩ ꯇꯧꯔꯝꯃꯤꯅꯣ
ꯍꯧꯖꯤꯛ ꯀꯩꯅꯣ ꯆꯥꯛ ꯆꯥꯕꯁꯨ ꯉꯜꯂꯤ ꯀꯩꯅꯣꯝ ꯍꯧꯔ ꯆꯥꯁꯤꯔ ꯇꯧꯔꯝꯃꯅꯤ
ꯑꯣ ꯀ ꯀ ꯍꯧꯗꯣꯏꯅꯣ
ꯇꯥꯡꯒꯪ ꯍꯧꯁꯤꯔꯅ
ꯑꯣ ꯇꯟ ꯍꯧꯕ ꯍꯩꯕ꯭ꯔꯥ
ꯑꯩ ꯇꯥꯅꯤ ꯀꯩꯅꯣ ꯀꯥꯏꯒꯦ ꯑꯩꯈꯣꯏ ꯃꯤ ꯀꯨꯏꯔꯦ ꯀꯩꯅꯣ ꯑꯩꯈꯣꯏꯗꯤ ꯌꯨꯝꯗꯒ ꯆꯥꯛ ꯆꯥꯔꯛꯈꯤꯗꯕ
ꯑꯣ
ꯆꯨꯝ ꯈꯣꯏꯗꯤꯩ ꯑꯗꯨꯝ ꯏꯁꯥꯅ ꯊꯣꯡꯉ ꯆꯥꯔꯕꯅꯤꯅ
ꯑꯣ ꯐꯩꯌꯦ ꯐꯩꯌꯦ ꯇꯟ ꯍꯧꯕꯁꯦ ꯑꯩꯗꯤ ꯑꯩꯗꯤ ꯇꯟ ꯌꯥꯝ ꯄꯥꯝꯃꯦ ꯑꯩꯗꯤ ꯇꯟ ꯆꯥꯛ ꯆꯥꯗꯧ ꯁꯛꯄꯨꯗꯤ ꯇꯟ ꯑꯗꯨꯝ ꯆꯥꯖꯒꯦꯅ
ꯑꯦ ꯑꯗꯨꯗꯤ ꯐꯠꯇꯦꯍꯦ
ꯇ ꯍꯦꯅ ꯍꯋꯦ
ꯇꯟ ꯑꯗꯨꯝ ꯆꯥꯕꯁꯨ ꯐꯠꯇꯦ
ꯎꯝ ꯎ ꯍꯣꯏ ꯃꯔꯛ ꯃꯔꯛꯇꯕꯨꯗꯤ ꯆꯥ ꯑꯗꯨꯝ ꯆꯥꯏ ꯑꯗꯣ ꯍꯥꯏꯗꯤ ꯇꯟꯅ ꯍꯦꯟꯅ ꯄꯥꯝꯃꯦꯕ ꯇꯟꯒꯨꯝꯕ ꯆꯥ ꯇꯟꯒ ꯍꯧꯔꯦꯗꯅ ꯑꯗꯨꯒ ꯐꯖꯅ ꯀꯩꯅꯣꯒꯨꯝꯕ ꯑꯃ ꯑꯦꯟꯁꯥꯡ ꯑꯃ ꯊꯣꯡꯉꯒ ꯉꯧꯔꯒ ꯀꯩꯒꯨꯝꯕ ꯑꯃ ꯆꯥꯕꯗꯣ ꯑꯗꯨꯝ ꯍꯥꯎꯋꯦꯗꯅꯀꯣ ꯑꯗꯒꯤ ꯑꯂꯨ ꯄꯔꯣꯊꯥꯒꯨꯝꯕ ꯍꯧꯕꯁꯨ ꯌꯥꯝ ꯍꯥꯎꯋꯦꯗꯅ ꯑꯩꯁꯨ ꯑꯗꯨꯝ ꯇꯟ ꯍꯧꯕꯗꯤ ꯍꯩꯌꯦꯕ ꯐꯖꯅ
ꯎꯝ
ꯑꯗꯨꯅ ꯑꯗꯨꯝ ꯃꯔꯛ ꯃꯔꯛꯇ ꯑꯗꯨꯝ ꯆꯥꯏꯌꯦ ꯆꯥꯛꯀꯨꯝꯕ ꯊꯣꯡꯗꯧꯕ ꯍꯥꯏꯗꯤ ꯆꯥꯅꯤꯡꯗ꯭ꯔꯀꯥꯟꯗꯀꯣ ꯇꯟ ꯑꯣꯏꯅ ꯑꯗꯨꯝ ꯍꯧꯔꯒ ꯆꯥꯕꯁꯨ ꯌꯥꯎꯋꯦ ꯑꯗꯩ ꯇꯟ ꯑꯩꯈꯣꯏ ꯁ꯭ꯋꯥꯏꯗꯗꯤ ꯑꯗꯨꯝ ꯇꯟꯁꯦ ꯑꯗꯨꯝ ꯐꯪꯉꯦꯕ ꯌꯥꯝ ꯍꯣꯡꯉꯦꯕ ꯂꯨꯄꯥ ꯀꯩꯅꯣꯒꯤ ꯀꯨꯟꯒꯨꯝꯕꯒꯤ ꯂꯩꯕꯁꯦ ꯑꯗꯨꯝ ꯃꯉꯥ ꯇꯔꯨꯛꯀ ꯑꯗꯨꯝ ꯇꯧꯔꯒ ꯑꯗꯨꯝ ꯄꯨꯡꯊꯟꯕꯤꯗꯣ ꯑꯗꯨꯅ ꯆꯥꯛ ꯊꯣꯡꯗꯕ ꯃꯇꯝꯗꯗꯤ ꯑꯗꯨꯝ ꯇꯟ ꯑꯣꯏꯅ ꯂꯩꯔꯒ ꯆꯥꯊꯣꯛꯄꯁꯨ ꯑꯗꯨꯝ ꯌꯥꯎꯋꯦ
ꯍ ꯍꯣ ꯇꯟ ꯁꯥꯕꯁꯨ ꯃꯤ ꯀꯩꯅꯣꯁꯤꯡ ꯇꯟ ꯂꯣꯏ ꯆꯥꯅꯩꯅꯤ ꯀꯩꯅꯣ
ꯍꯣꯏ ꯑꯗꯨꯩ ꯅꯪ ꯇꯟꯒ ꯀꯩꯅꯣꯒ ꯆꯥꯒ ꯊꯛꯇꯣꯏꯔꯣ ꯅꯠꯇ꯭ꯔꯒ ꯅꯪ ꯇꯟ ꯈꯛꯇ ꯆꯥꯗꯣꯏꯔꯥ ꯀꯩꯅꯣ
ꯇꯟꯒ ꯀꯣꯐꯤꯒ
ꯑꯣ ꯐꯩꯌꯦ ꯐꯩꯌꯦ
ꯎꯝ ꯊꯕꯛ ꯋꯥꯟ ꯆꯠꯂꯨꯔꯗꯤ ꯀꯣꯐꯤ ꯊꯛꯄꯁꯤꯅꯥꯗꯤ
ꯑꯁ ꯑꯩꯁꯨ ꯍꯣꯏ ꯑꯣ ꯀꯩꯅꯣ ꯇꯧꯋꯦ ꯑꯩꯁꯨ ꯍꯧꯖꯤꯛꯇ ꯊꯕꯛ ꯂꯣꯏꯕꯗ ꯀꯩꯅꯣ ꯉꯥꯏꯔꯦ ꯏꯔꯨꯖꯔꯦ ꯑꯗꯨꯒ ꯑꯩꯁꯨ ꯉꯥꯛꯇꯪ ꯂꯥꯡꯗꯦ
ꯎꯝ
ꯑꯩꯁꯨ ꯑꯗꯨꯝ ꯍꯧꯖꯤꯛꯇ ꯊꯕꯛ ꯂꯣꯏꯕꯗ ꯀꯩꯅꯣ ꯇꯧꯔꯒ ꯀꯩꯅꯣ ꯇꯧꯔꯝꯃꯤꯅꯦ ꯉꯥꯛꯇꯪ ꯁꯦꯠꯄꯝꯃꯤꯅꯦ ꯋꯥꯃꯟꯗꯅ ꯑꯁ ꯁꯦꯠꯄ ꯌꯥꯝꯃꯦ ꯉꯁꯤ ꯇꯧꯔꯤ ꯃꯌꯥꯝꯁꯦ ꯑꯗꯨ ꯅꯪꯅ ꯑꯗꯨꯝ ꯁꯦꯝꯖ ꯇꯥꯔꯦ ꯁꯦꯝꯃꯒ ꯊꯛ ꯇꯥꯔꯦ ꯍꯥꯎꯅ ꯁꯦꯝꯃꯨ
ꯁꯤ ꯃꯊꯛ ꯇꯥꯡꯅꯤ ꯍꯄꯥꯜ ꯂꯩꯇꯦ
ꯎꯝ ꯑꯗꯨꯣ ꯀꯣꯐꯤꯗꯤ ꯀꯃꯥꯏ ꯍꯥꯏꯗꯤ ꯀꯩꯅꯣ ꯑꯣꯏꯅ ꯁꯦꯝꯃꯤꯔꯥ ꯀꯃꯥꯏꯅ ꯍꯥꯏꯗꯤ ꯑꯗꯨꯝ ꯆꯝꯅ
ꯏꯁꯤꯡ ꯏꯁꯤꯡ ꯁꯨꯝ ꯁꯥꯍꯜꯂꯦ ꯑꯗꯨꯅ
ꯍꯣꯏ
ꯑꯗꯨꯒ ꯁꯪꯒꯣꯝꯅꯦ ꯆꯤꯅꯤꯅꯦ ꯊꯤꯠꯂꯒ ꯑ ꯀꯣꯐꯤ ꯈꯔ ꯆꯥꯏꯁꯤꯜꯂꯒ ꯑꯗꯨꯝꯛ
ꯑꯣ ꯑꯣ ꯁꯪꯒꯣꯝꯒ ꯀꯩꯅꯣꯒ ꯊꯤꯠꯂꯒ
ꯑꯥ
ꯎꯝ ꯀꯣꯐꯤ ꯀꯩꯅꯣꯗ ꯀꯣꯐꯤꯁꯦ ꯀꯩꯅꯣ ꯁꯦꯝꯕꯒꯤ ꯃꯑꯣꯡ ꯑꯃ ꯍꯥꯏꯕꯤꯈꯤꯕ ꯃꯣꯏꯒꯤ ꯍꯥꯏꯗꯤ ꯀꯩꯅꯣ ꯑꯗꯨꯝ ꯀꯩꯅꯣ ꯗꯨꯀꯥꯟꯒꯨꯝꯕꯗ ꯌꯣꯟꯕꯗ ꯃꯣꯏꯒꯤ ꯃꯦꯆꯤꯟꯅ ꯁꯦꯝꯃꯤꯗꯅ ꯑꯗꯨ ꯅꯠꯇꯕꯤꯗ ꯑꯗꯨꯝ ꯈꯨꯠꯅꯀꯣ ꯑꯗꯨ ꯍꯥꯏꯗꯤ ꯑꯩꯈꯣꯏ ꯏꯁꯥꯅ ꯑꯗꯨꯝ ꯁꯦꯝꯖꯕ ꯌꯥꯕꯅꯦꯕ
ꯍꯥꯏꯗꯤ ꯀꯣꯐꯤ ꯀꯣꯐꯤ ꯍꯥꯏꯁꯦ ꯅꯒꯤ ꯀꯣꯐꯤ ꯗꯥꯏꯔꯦꯛꯇꯔꯥ ꯅꯠꯇ꯭ꯔꯒꯁꯦ
ꯍꯥꯏꯗꯤ ꯀꯣꯐꯤ ꯍꯣꯏ ꯊꯛꯄꯒꯤ ꯁꯦꯝꯕꯗꯣ ꯍꯩꯕ꯭ꯔꯥ
ꯑꯣ ꯍꯥꯏꯔꯛꯑꯣ ꯁꯨꯝ ꯍꯥꯏ ꯇꯥꯛꯑꯒꯦ
ꯍꯥꯏꯗꯤ ꯃꯣꯏꯒꯤ ꯑꯃ ꯑꯗꯨꯝ ꯀꯦꯐꯦꯗꯒ ꯑꯗꯨꯝ ꯌꯥꯝꯅ ꯕꯜꯁꯀ ꯃꯌꯥꯝ ꯇꯧꯔꯒ ꯁꯦꯝꯕ ꯏꯁꯇꯥꯏꯜꯗꯣ ꯑꯗꯨꯗꯨꯅꯦꯕ ꯑꯩꯅ ꯍꯥꯏꯁꯤꯅ ꯑꯗꯨꯗꯣ ꯍꯥꯏꯗꯤ ꯁꯪꯒꯣꯝꯗꯣ ꯑꯗꯨꯝ ꯈꯔ ꯂꯣꯜꯂꯣꯕꯀꯣ ꯁꯪꯒꯣꯝ ꯑꯃ ꯆꯤꯅꯤꯣ ꯑꯗꯨꯝ ꯂꯣꯜꯂꯦꯗꯅ ꯍꯟꯇꯦ ꯁꯪꯒꯣꯝ ꯆꯤꯅꯤꯗꯨ ꯂꯣꯟꯗ꯭ꯔꯁꯨ ꯌꯥꯔꯦ ꯁꯪꯒꯣꯝꯁꯦ ꯀꯩꯅꯣ ꯇꯧꯔꯣ ꯁꯪꯒꯣꯝꯁꯦ ꯐꯖꯅ ꯂꯣꯜꯂꯒ ꯊꯝꯃꯦꯗꯅꯀꯣ ꯑꯁꯥ ꯁꯪꯒꯣꯝꯁꯦ ꯑꯗꯨꯒ ꯁꯪꯒꯣꯝꯁꯨ ꯂꯣꯟꯊꯣꯛꯑꯅꯤ ꯑꯗꯨꯒ ꯀꯣꯐꯤꯁꯦ ꯑꯩꯈꯣꯏꯒꯤ ꯀꯩꯅꯣꯒꯨꯝꯕ ꯂꯩꯗꯅ ꯕꯣꯇꯜꯒꯨꯝꯕ ꯃꯆꯥ ꯑꯃ ꯀꯩꯅꯣ ꯏꯁꯤꯡ ꯏꯁꯤꯡ ꯂꯨꯄꯥ ꯇꯔꯥꯒꯨꯝꯕ ꯄꯤꯕꯒꯤ ꯏꯁꯤꯡ ꯍꯥꯞ ꯄꯥꯎꯕꯇꯔ ꯑꯃ ꯂꯩꯗꯅ
ꯑꯥ
ꯑꯗꯨꯒꯤꯗꯨꯗ ꯀꯣꯐꯤꯗꯣ ꯍꯥꯞꯆꯤꯜꯂꯣꯕꯀꯣ ꯀꯣꯐꯤꯗꯣ ꯈꯔ ꯆꯥꯃꯁ ꯑꯃꯒꯨꯝꯕ ꯍꯥꯞꯆꯤꯜꯂꯦꯅ ꯆꯥꯃꯁ ꯑꯃ ꯑꯅꯤ ꯑꯗꯨꯝ ꯑꯣꯛꯀꯗꯕꯩ ꯆꯥꯡꯗꯀꯣ ꯑꯗꯨꯒ ꯑꯗꯨꯒꯤ ꯕꯣꯇꯜꯁꯤꯗ ꯆꯤꯅꯤꯗꯨꯁꯨ ꯈꯔ ꯍꯥꯞꯄꯣꯕ ꯅꯪꯒꯤ ꯆꯥꯡ ꯑꯗꯨꯝ ꯅꯪꯅ ꯄꯥꯝꯖꯕ ꯆꯥꯡꯗꯨꯗ ꯑꯗꯨ ꯑꯗꯨꯒ ꯀꯣꯐꯤꯗꯨꯒ ꯆꯤꯅꯤꯗꯨꯒ ꯀꯩꯅꯣ ꯇꯧꯔꯦꯗꯅ ꯏꯁꯤꯡ ꯈꯤꯇꯪ ꯍꯥꯞꯄꯦꯗꯅ ꯕꯣꯇꯜꯁꯤꯗ ꯑꯗꯨꯒ ꯀꯟꯅ ꯅꯤꯛꯑꯣꯕ ꯈꯪꯕ꯭ꯔꯥ ꯀꯨꯏꯅꯕ ꯅꯤꯛꯑꯣꯕ ꯑꯗꯨꯒ ꯃꯥꯏ ꯀꯩꯅꯣ ꯃꯌꯥꯝꯗꯣ ꯀꯣꯐꯤ ꯀꯩꯅꯣ ꯃꯌꯥꯝꯗꯣ ꯂꯣꯏ ꯊꯣꯛꯂꯛꯑꯅꯦꯕ ꯍꯣꯏ ꯕꯣꯁ ꯃꯌꯥꯝ ꯂꯣꯏ ꯊꯣꯛꯂꯛꯑꯅꯦꯕꯀꯣ ꯑꯗꯨꯗꯣ ꯑꯗꯨ ꯀꯞ ꯑꯃꯗ ꯍꯩꯔꯣ ꯍꯩꯗꯣꯛꯑꯣ ꯍꯥꯟꯅ ꯑꯗꯨꯒ ꯉꯁꯥꯏꯒꯤ ꯁꯪꯒꯣꯝ ꯑꯁꯥꯕꯗꯣ ꯐꯒꯣꯝ ꯁꯥꯕꯗꯣ ꯍꯩꯖꯤꯜꯂꯦꯗꯅ ꯑꯗꯨꯒ ꯑꯃꯨꯛ ꯀꯣꯐꯤꯗꯣ ꯑꯃꯨꯛ ꯍꯥꯏꯗꯤ ꯂꯩꯌꯔ ꯂꯩꯌꯔ ꯍꯩꯔꯦꯗꯅ ꯑꯗꯨꯒ ꯁꯦꯝꯕ ꯑꯗꯨꯃꯥꯏꯅ ꯇꯧꯕꯗꯅ ꯌꯥꯝ ꯍꯥꯎꯕꯅꯦ ꯑꯩꯗꯤ ꯀꯣꯐꯤꯁꯦ ꯑꯗꯨꯃꯥꯏꯅ ꯅꯠꯇ꯭ꯔꯦ ꯁꯅ ꯊꯛꯅꯤꯡꯗꯦꯕ ꯃꯣꯏꯒꯤ ꯑꯃ ꯑꯗꯨꯝ ꯆꯆꯝ ꯆꯝꯕ ꯍꯥꯏꯗꯤ ꯀꯩꯅꯣꯒꯨꯝꯕ ꯕ꯭ꯂꯦꯛ ꯀꯣꯐꯤꯒꯨꯝꯕ ꯊꯛꯈ꯭ꯔꯒꯅ ꯊꯛꯈ꯭ꯔꯦꯀꯣ ꯅꯠꯇꯕꯤꯗ ꯑꯩꯈꯣꯏꯒꯤ ꯀꯩꯅꯣ ꯍꯥꯏꯗꯤ ꯂꯣꯏꯁꯨ ꯇꯧ ꯇꯧꯕꯗꯣ ꯆꯥꯒꯤ ꯇꯥꯏꯞꯇ ꯇꯧꯈꯠꯂꯛꯄꯗꯣ ꯑꯗꯨꯁꯨ ꯁꯨꯅ ꯊꯛꯅꯤꯡꯗꯦꯕ ꯑꯗꯨꯃꯥꯏꯅ ꯕꯕꯜꯁꯀꯨꯝꯕ ꯐꯖꯅ ꯌꯥꯎꯔꯒ ꯍꯥꯏꯗꯤ ꯀꯣꯐꯤꯁꯦ ꯕꯕꯜꯁ ꯀꯨꯝꯕꯗꯒꯤ ꯍꯥꯎꯕꯗꯨꯅ ꯍꯥꯎꯕꯅꯦ ꯐꯖꯅ ꯑꯗꯨꯃꯥꯏꯅ ꯊꯛꯑꯦ ꯑꯩꯗꯤ ꯑꯗꯨꯒ ꯍꯧꯖꯤꯛꯄꯨꯗꯤ ꯑꯗꯨꯝ ꯀꯩꯅꯣ ꯑꯃꯅꯪ ꯃꯣꯏꯒꯤ ꯃꯦꯆꯤꯟꯒꯨꯝꯕ ꯑꯃ ꯀꯩꯅꯣ ꯑꯣꯏꯗꯣ ꯎꯪꯅꯕꯒꯨꯝꯕ ꯑꯃꯁ ꯂꯩꯗꯅꯀꯣ
ꯑꯝ
ꯑꯗꯨꯒꯤꯗꯣ ꯑꯗꯨꯃꯥꯏ ꯑꯗꯨꯅꯁꯨ ꯑꯗꯨꯝ ꯎꯪꯉꯒ ꯑꯗꯨꯝ ꯊꯛꯑꯦ ꯑꯗꯨꯁꯨ ꯑꯗꯨꯝ ꯇꯥꯏꯑꯦꯕ ꯑꯗꯣ ꯍꯧꯖꯤꯛꯀꯤ ꯀꯣꯐꯤꯗꯣ ꯐꯖꯅ ꯑꯗꯣ ꯑꯩꯅ ꯍꯥꯏꯁꯤꯅ ꯑꯗꯨꯝꯕ ꯂꯩꯇꯕꯒꯤ ꯌꯥꯝ ꯁꯝꯕꯤꯗ
ꯏꯁꯤꯡ ꯈꯔ ꯍꯥꯞꯄꯒ ꯑꯗꯨꯝ ꯀꯣꯐꯤ ꯅꯤꯛꯄꯗꯣ
ꯍꯣꯏ ꯅꯤꯛꯑꯣꯕ ꯑꯗꯨꯗ ꯕꯣꯇꯜꯗ ꯑꯣꯏꯅ ꯅꯤꯛꯑꯣꯕ ꯍꯥꯏꯗꯤ ꯀꯞꯀꯨꯝꯕꯗ ꯇꯧꯔꯁꯨ ꯑꯣꯠꯄꯗ ꯀꯟꯅ ꯑꯣꯠꯂꯤꯒꯩ ꯑꯗꯨꯝ ꯊꯣꯛꯄ ꯍꯦꯟꯗꯣꯏꯅꯦꯕꯀꯣ ꯑꯗꯣ ꯑꯣꯠꯄꯗꯣ ꯉꯝꯗꯦꯗꯅꯀꯣ
ꯑꯗꯨ ꯍꯦꯟꯅ ꯅꯨꯡꯉꯥꯏꯗꯣꯏꯅꯤ ꯑꯣꯠꯄ ꯅꯤꯛꯄꯗꯤ
ꯍꯣꯏ ꯅꯤꯛꯄꯗꯨꯅ ꯈ꯭ꯋꯥꯏ ꯅꯨꯡꯉꯥꯏꯗꯅ ꯕꯣꯇꯜꯗ ꯊꯨꯏꯗꯅ ꯑꯗꯨꯅ ꯍꯣꯇꯜꯗꯨꯁꯨ ꯑꯃꯨꯛ ꯑꯆꯧꯕ ꯑꯣꯏꯈ꯭ꯔꯗꯤ ꯑꯃꯨꯛ ꯍꯩꯗꯣꯛꯄꯗ ꯌꯥꯝ ꯐꯔꯛ ꯌꯥꯝ ꯇꯥꯕꯅꯦꯕ ꯑꯗ ꯑꯩꯅ ꯍꯌꯦ ꯍꯣꯏ ꯃꯆꯥꯒꯨꯝꯕ ꯑꯗꯨꯝꯕꯗꯣ ꯑꯗꯒꯤ ꯑꯩꯈꯣꯏꯒꯤ ꯀꯩꯅꯣꯒꯨꯝꯕ ꯍꯩ ꯃꯍꯤꯒꯨꯝꯕ ꯊꯛꯄꯒꯤ ꯃꯆꯥꯁꯨ ꯂꯩꯗꯅꯀꯣ ꯑꯗꯨꯝꯕꯗ ꯅꯤꯛ ꯑꯣꯏꯕ ꯑꯗꯨ ꯑꯣꯏ ꯇꯥꯔꯗꯤ ꯁꯠꯂꯥꯎ ꯍꯩꯗꯣꯛꯑꯁꯨ ꯀꯛꯊꯠꯂꯁꯨ ꯑꯗꯨꯝ ꯌꯥꯔꯦꯗꯅꯀꯣ ꯑꯗꯨꯃꯥꯏꯅ ꯇꯧꯑꯣ ꯑꯗꯨ ꯑꯗꯨꯃꯥꯏꯅ ꯇ꯭ꯔꯥꯏ ꯑꯃꯨꯛꯇꯪ ꯇꯧꯔꯒ ꯊꯛꯑꯣ ꯍꯥꯎꯕꯅꯦ ꯌꯥꯝꯅ
ꯎꯝ
ꯆꯞ ꯆꯥꯅ ꯑꯗꯨꯝ ꯆꯥꯕꯅꯦꯕ ꯑꯩꯈꯣꯏꯒꯤ ꯃꯣꯏꯒꯤ ꯑꯗꯨꯝ ꯀꯩꯅꯣꯗ ꯇꯧꯕꯗꯣ ꯀꯦꯐꯦꯗꯒ ꯑꯗꯨꯝ ꯁꯦꯝꯕꯗꯣ ꯑꯗꯨꯃꯥꯢꯅ ꯊꯥꯛꯌꯦ ꯑꯗꯨꯒ ꯀꯩꯅꯣꯒꯨꯝꯕꯗꯤ ꯕ꯭ꯂꯦꯛ ꯀꯣꯐꯤꯒꯨꯝꯕꯁꯨ ꯑꯗꯨꯝ ꯍꯥꯎꯋꯦ ꯑꯗꯨꯒ ꯑꯩꯁꯦ ꯍꯧꯖꯤꯛꯀꯥꯟꯗꯤ ꯁꯥꯕꯅꯤꯅꯅꯦ ꯀꯣꯐꯤꯁꯦ ꯑꯩꯁꯨ ꯊꯛꯑꯦꯕ ꯑꯗꯣ ꯑꯩ ꯍꯧꯖꯤꯛ ꯊꯛꯏꯁꯤꯅ ꯑꯗꯨꯝ ꯗꯥꯏꯔꯦꯛ ꯀꯩꯅꯣ ꯍꯥꯏꯗꯤ ꯀꯩꯅꯣ ꯇꯧꯋꯦꯗꯅ ꯑꯗꯨꯝ ꯑꯥꯏꯁꯇ ꯍꯥꯞꯄꯦꯗꯅꯀꯣ ꯑꯥꯏꯁꯇ ꯑꯣꯏꯅ ꯍꯥꯞꯄꯒ ꯀꯩꯅꯣ ꯇꯧꯔꯒ ꯍꯥꯏꯗꯤ ꯑꯣꯏꯅ ꯊꯛꯄꯗꯣ ꯑꯌꯤꯡꯕ ꯑꯣꯏꯅ ꯊꯛꯄꯗꯣ ꯑꯗꯨꯗꯤ ꯀꯩꯅꯣ ꯇꯧꯋꯦ ꯑꯗꯨꯃꯥꯏꯅ ꯑꯣꯏꯅ ꯊꯛꯑꯦ ꯑꯗꯣ ꯑꯁ ꯑꯗꯨ ꯊꯛꯎꯕ ꯅꯨꯃꯤꯠꯇꯨꯗꯤ ꯑꯗꯨꯝ ꯅꯨꯃꯤꯗꯥꯡ ꯋꯥꯏꯔꯝꯗꯒ ꯊꯛꯆꯜꯂꯨꯔꯒꯗꯤꯀꯣ ꯑꯍꯤꯡꯗꯤ ꯁꯨꯡꯂ ꯇꯨꯝꯕ ꯌꯥꯔꯔꯣꯏ
ꯀꯣꯐꯤ ꯊꯛꯄꯁꯤ ꯇꯨꯝꯕ ꯌꯥꯗꯦ ꯍꯥꯏꯗꯤ ꯍꯥꯏꯗꯤ ꯑꯗꯨꯝ ꯇꯨꯝꯅꯤꯡꯗꯅ ꯂꯩꯕꯅꯤꯅ
ꯕꯣꯔꯗꯤꯡꯗ ꯂꯩꯔꯤꯀꯥꯟꯗ ꯀꯣꯐꯤ ꯌꯥꯝꯟ ꯊꯜꯂꯛꯦ ꯀꯌꯥꯝ ꯌꯥꯎꯗꯕꯤꯗ ꯕꯣꯇꯜ ꯏꯁꯤꯡꯗ ꯀꯣꯐꯤ ꯍꯥꯞꯆꯜꯂ ꯅꯤꯛꯑꯒ ꯑꯗꯨꯝ ꯀꯣꯐꯤꯗꯨꯇꯪ ꯊꯛꯄ ꯍꯥꯏꯗꯤ ꯇꯨꯝꯕꯗꯣ ꯈꯥꯡꯅꯕꯅ
ꯍꯣꯏ ꯂꯥꯏꯔꯤꯛ ꯄꯥꯕ ꯀꯥꯟꯗꯗꯤ ꯑꯗꯨꯝ ꯍꯣꯏ ꯏꯁꯥꯗꯗꯤ ꯁꯣꯛꯑꯦ ꯀꯣꯐꯤꯁꯦ ꯑꯗꯨꯝ ꯁꯣꯛꯇ ꯁꯣꯛꯑꯦ ꯑꯗꯣ ꯌꯥꯝ ꯀꯟꯅ ꯊꯛꯄ ꯑꯩꯁꯨ ꯌꯥꯝ ꯊꯛꯑꯝꯃꯦꯕ ꯀꯩꯅꯣꯒꯨꯝꯕ ꯑꯩꯅ ꯊꯥꯔꯠ ꯁꯦꯃꯤꯁꯇꯔꯒꯨꯝꯕꯒꯔꯤꯉꯩ ꯃꯇꯝꯒꯤꯗ ꯌꯥꯝꯅ ꯍꯥꯏꯗꯤ ꯊꯛꯑꯝꯃꯦꯕꯀꯣ ꯂꯥꯏꯔꯤꯛ ꯄꯥꯕꯒꯤ ꯀꯣ ꯍꯣꯏ ꯑꯩꯁꯨꯦ ꯑꯗꯨꯝ ꯏꯁꯥꯥꯁꯁꯨ ꯁꯨꯝ ꯅꯨꯡꯉꯥꯏꯔꯛꯇꯕꯗ ꯑꯩꯦꯁ ꯃꯇꯝ ꯈꯔ ꯑꯃꯨꯛ ꯊꯥꯗꯣꯛꯀꯦꯅ ꯊꯥꯗꯣꯛꯈ꯭ꯔꯦ ꯍꯧꯖꯤꯛꯀꯥꯟ ꯌꯥꯝꯕꯨꯗꯤ ꯊꯛꯇ꯭ꯔꯦ ꯊꯛꯇꯤ ꯑꯗꯨꯝ ꯊꯛꯑꯦ
ꯑꯩꯁ ꯌꯥꯝ ꯀꯟꯅ ꯊꯛꯄ ꯑꯣꯏꯗꯣꯏꯗ ꯆꯥꯅ ꯐꯩꯌꯦꯕ ꯀꯣꯐꯤꯗꯗꯤ ꯍꯥꯏꯗꯤ ꯏꯁꯥꯗ ꯀꯣꯐꯤꯁꯤꯗꯤ ꯌꯥꯝꯅ ꯁꯣꯛꯑꯦꯕ ꯌꯥꯝ ꯇꯣꯏꯅ ꯊꯛꯑꯒꯗꯤ ꯀꯕꯛ ꯀꯕꯛ ꯊꯛꯄ ꯑꯣꯏꯗꯣꯏ ꯐꯕ
ꯍꯣꯏ
ꯂꯩꯗꯤ ꯂꯩꯅꯩ ꯀꯣꯐꯤꯗ ꯑꯗꯨꯝ ꯉꯥꯎꯕ ꯃꯤꯁꯨ
ꯂꯩꯕꯅꯤ ꯂꯩꯕꯅꯦ ꯑꯗꯨ ꯅꯪꯗꯤ ꯀꯔꯝꯕ ꯀꯔꯝꯕ ꯀꯣꯐꯤ ꯊꯛꯏꯅꯣ ꯍꯥꯏꯗꯤ
ꯑꯩ ꯁꯨꯝ ꯀꯩꯅꯣ ꯅꯣꯔꯃꯦꯜ ꯅꯦꯁ ꯀꯦꯐꯦꯒꯤ
ꯑꯣ ꯅꯣꯔꯃꯦꯜꯗ ꯑꯗꯨꯝ ꯊꯛꯏꯕ ꯑꯣ
ꯀꯩꯁꯥ ꯌꯥꯝ ꯄꯥꯝꯗꯦꯗ ꯀꯣꯐꯤꯗꯤ
ꯑ ꯍꯣꯏ ꯆꯥꯁ ꯁꯨ ꯑꯗꯨꯝ ꯊꯛꯑꯦꯗꯤ ꯆꯥꯁꯦ ꯌꯥꯝ ꯄꯥꯝꯃꯦ ꯆꯥꯁꯦ ꯍꯥꯎꯅ ꯂꯣꯟꯕ ꯆꯥ ꯑꯣꯏꯔꯒꯗꯤ ꯑꯩꯈꯣꯏꯒꯤ
ꯆꯥ ꯁꯪꯒꯣꯝ ꯅꯪꯅꯪ ꯂꯥꯎ ꯂꯣꯟꯕꯗꯣ
ꯍꯣꯏ ꯑꯗꯣ ꯑꯩꯅ ꯑꯃꯨꯛ ꯄꯥꯝꯃꯤꯁꯤꯅꯅꯦ ꯁꯪꯒꯣꯝꯁꯤ ꯀꯩꯅꯣ ꯅꯪ ꯅꯪ ꯂꯥꯎꯅ ꯂꯣꯟꯕꯗꯤ ꯄꯥꯝꯗꯦꯕ ꯑꯩꯈꯣꯏ ꯆꯥꯁꯦ ꯑꯩꯈꯣꯏꯒꯤ ꯐꯖꯅ ꯂꯣꯜꯂꯀꯥꯟ ꯀꯨꯏꯅ ꯂꯣꯟꯕ ꯑꯃ ꯂꯩꯗꯅꯀꯣ ꯍꯥꯏꯗꯤ ꯑꯗꯨꯗꯣ ꯁꯨꯝ ꯍꯥꯏꯗꯤ ꯑꯩꯈꯣꯏ ꯁ꯭ꯋꯥꯏꯗꯗꯤ ꯆꯥꯒꯤ ꯂꯝꯅꯤꯅ ꯑꯗꯨꯝ ꯍꯥꯏꯗꯤ ꯆꯥꯁꯦ ꯃꯌꯥꯝ ꯊꯛꯅꯩꯌꯦꯕ ꯀꯣ ꯃꯄꯥꯟꯗꯁꯨ ꯀꯩꯁꯨ ꯑꯗꯣ ꯑꯩꯈꯣꯏꯅ ꯌꯨꯝ ꯃꯅꯨꯡꯗ ꯂꯣꯟꯕ ꯆꯥꯔꯁꯤꯗꯤ ꯍꯥꯎꯕ ꯋꯥꯠꯂꯦꯕ ꯑꯗꯣ ꯃꯌꯥꯝꯒꯤ ꯑꯗꯩ ꯃꯄꯥꯟꯗ ꯂꯣꯟꯕ ꯆꯥꯁꯤꯅ ꯍꯦꯟꯅ ꯍꯥꯎꯕꯗꯣ ꯍꯥꯏꯇꯥꯔꯦꯅꯦ ꯃꯣꯏꯗꯤ ꯃꯌꯥꯝꯁꯨ ꯂꯣꯜꯂ ꯀꯨꯏꯅꯁꯨ ꯂꯣꯜꯂꯒ ꯊꯝꯃꯤꯗꯅ
ꯑꯗꯨ ꯗꯨꯀꯥꯟ ꯗꯨꯀꯥꯟꯗꯁꯨ ꯄꯨꯨꯏꯗ
ꯍꯣꯏ ꯑꯗꯨꯝꯕꯗꯣ ꯑꯗꯨꯝ ꯍꯥꯎꯕ ꯃꯐꯝꯁꯨ ꯂꯩ ꯍꯥꯎꯇꯕ ꯃꯐꯝꯁꯨ ꯂꯩ ꯍꯥꯏꯇꯥꯔꯦꯅꯦ ꯍꯣꯏ ꯑꯗꯨꯃꯥꯏꯅ ꯇꯧꯋꯦ ꯑꯗꯨꯒ ꯆꯥ ꯑꯗꯨꯝ ꯃꯄꯥꯟꯗ ꯊꯛꯇꯕꯕꯨ ꯀꯨꯏꯔꯦ ꯍꯌꯦꯡ ꯉꯁꯤꯗꯤ ꯉꯁꯤ ꯍꯌꯦꯡꯒꯨꯝꯕꯗꯤ ꯊꯛꯎꯔꯦ ꯍꯥꯏꯅ ꯈꯜꯂꯤꯅꯦ ꯑꯩꯁꯨ ꯃꯄꯥꯟꯒꯤ ꯆꯥꯁꯦ ꯃꯣꯏꯗꯝ ꯐꯖꯅ ꯍꯥꯎꯋꯦ ꯃꯣꯏꯗꯤ ꯁꯪꯒꯣꯝꯗꯣ ꯀꯩꯅꯣ ꯑꯣꯏꯕꯒꯤꯀꯣ ꯍꯥꯏꯗꯤ ꯁꯪꯒꯣꯝꯗꯣ ꯑꯩꯈꯣꯏꯒꯤ ꯐꯖꯅ ꯐꯖꯅ ꯁꯪꯒꯣꯝ ꯍꯥꯏꯗꯤ ꯑꯁꯦꯡꯕ ꯁꯪꯒꯣꯝ ꯑꯣꯏꯕꯒꯤ ꯍꯥꯏꯇꯥꯔꯦꯅꯦ ꯁꯪꯒꯣꯝ ꯑꯩꯈꯣꯏꯒꯤ ꯀꯩꯅꯣꯁꯦ ꯆꯥ ꯍꯥꯎꯍꯟꯒꯦ ꯍꯥꯏꯕꯗꯤ ꯁꯪꯒꯣꯝꯗ ꯂꯩꯔꯦꯕ
ꯃꯥꯅ ꯁꯪꯒꯣꯝꯗ ꯂꯩꯔ ꯆꯥꯛ ꯍꯟꯒꯦꯗꯤ
ꯍꯣꯏ ꯁꯪꯒꯣꯝ ꯑꯅꯧꯕ ꯐꯖꯅ ꯑꯁꯦꯡꯕ ꯁꯪꯒꯣꯝꯅ ꯂꯣꯜꯂ ꯌꯥꯝ ꯍꯥꯎꯋꯦꯕ ꯆꯥꯁꯦ ꯑꯗꯒꯤ ꯃꯥꯒꯤ ꯂꯣꯜꯂꯀꯥꯟꯗꯁꯨ ꯃꯥꯒꯤ ꯃꯆꯨꯁꯦ ꯆꯥ ꯃꯅꯥꯒ ꯊꯥꯛꯂꯀꯥꯟꯗ ꯑꯩꯈꯣꯏꯒꯤ ꯃꯆꯨ ꯑꯃ ꯂꯥꯛꯑꯦꯕꯀꯣ ꯉꯉꯥꯡ ꯂꯩꯩꯅꯔꯞ ꯇꯧꯔꯒ
ꯎꯝ
ꯑꯗꯨꯃꯥꯏꯅ ꯑꯗꯨꯒ ꯀꯩꯅꯣ ꯑꯣꯏꯔꯒꯅ ꯍꯥꯏꯗꯤ ꯑꯩꯈꯣꯏꯒꯤ ꯄꯥꯎꯗꯔꯒꯨꯝꯕꯅ ꯂꯣꯜꯂꯒꯗꯤ ꯍꯥꯎꯇꯦꯕ ꯆꯥꯁꯦ
ꯎꯝ
ꯑꯗꯨ ꯅꯪꯗꯤ ꯇꯟꯁꯦ ꯍꯧꯔꯤꯔꯣ ꯅꯠꯇ꯭ꯔꯒꯅ ꯀꯃꯥꯏꯅ ꯍꯧꯖꯤꯛ
ꯊꯟ ꯍꯧꯕ ꯍꯧꯕ ꯑꯃ ꯂꯣꯏꯁꯤꯟꯈ꯭ꯔꯦ
ꯑꯣ ꯌꯥꯝ ꯌꯥꯝ ꯍꯩꯅꯕ ꯍꯧꯔꯤ ꯊꯨꯅꯕꯨ ꯍꯧꯔꯤꯅꯦ
ꯑꯝ ꯑꯗꯣ ꯁꯨꯃꯥꯏꯅ ꯇꯧꯔꯣ ꯑꯩ ꯑꯃꯨꯛ ꯐꯣꯟ ꯑꯩ ꯑꯃꯨꯛ ꯍꯣꯔꯦꯟ ꯐꯣꯟ ꯑꯃꯨꯛ ꯇꯧꯔꯛꯑꯒꯦ
ꯍꯣꯏ ꯍꯣꯏ ꯍꯣꯏ ꯍꯧꯗꯣꯛꯑꯣ ꯍꯧꯗꯣꯛꯑꯣ ꯅꯪꯒꯤ ꯇꯟꯗꯣ ꯐꯖꯅ ꯍꯧꯔꯛ ꯆꯥꯊꯣꯛꯑꯣ ꯑꯗꯨꯒ ꯂꯩꯔꯣ ꯍ ꯍꯣꯏ ꯐꯔꯦ ꯐꯔꯦ ꯊꯝꯃꯒꯦꯀꯣ ꯍꯣꯏ
ꯊꯝꯃꯣ ꯊꯝꯃꯣ